ꯍꯜꯂꯣ
ꯎꯝ ꯇꯥꯔꯔꯕ
ꯇꯥꯏꯌꯦ ꯀꯩꯗꯧꯔꯝꯃꯤꯅꯣ
ꯑꯗꯨꯝ ꯂꯩꯌꯦ
ꯆꯥꯛ ꯆꯥꯔꯕꯣ
ꯆꯥꯗ꯭ꯔꯤ
ꯑꯩꯈꯣꯏꯁꯨ ꯆꯥꯗ꯭ꯔꯤꯗ ꯎ ꯎꯝ ꯈꯔ ꯉꯜꯂꯤ ꯑꯩꯈꯣꯏꯗꯤ
ꯎꯝ
ꯎꯗꯕ ꯀꯨꯏꯔꯦꯅ ꯇꯥꯗꯕ ꯀꯨꯏꯔꯦꯅ ꯇꯧꯔꯛꯏꯅꯦ ꯀꯃꯥꯏ ꯀꯃꯥꯏ ꯂ‌ꯦꯜꯂꯤꯒꯦ
ꯑꯗꯨꯝ ꯂꯩꯔꯤꯌꯦ
ꯅꯪ ꯀꯣꯂꯦꯖꯇꯤ ꯂꯣꯏꯔꯕ ꯅꯠꯇ꯭ꯔꯣ
ꯂꯣꯏꯔꯦ ꯅꯪ ꯅꯪꯁꯨ ꯂꯣꯏꯔꯕ ꯅꯠꯇ꯭ꯔꯣ
ꯂꯣꯏꯔꯦ ꯑꯗꯨꯒꯤꯅꯦ ꯃꯊꯥ ꯁꯥꯔꯤꯁꯦ
ꯃꯥꯅꯦ ꯀꯣꯂꯦꯖ ꯂꯣꯏꯔꯛꯄꯖꯤꯗ
ꯍꯣꯏ ꯑꯗꯒꯤ ꯑꯩꯈꯣꯏꯒꯤ ꯎꯝ ꯍꯥꯏꯔꯛꯑꯣ
ꯀꯩ ꯇꯧꯔꯝꯃꯤꯅꯣ ꯍꯧꯖꯤꯛꯄꯣ
ꯑꯩꯖꯨ ꯀꯩꯁꯨ ꯇꯧꯗꯦꯗ ꯑꯗꯨꯝ ꯒꯦꯝ ꯁꯥꯟꯅ ꯂꯩ
ꯀꯩ ꯒꯦꯝ ꯁꯥꯟꯅꯒꯦ
ꯑꯥ ꯀꯔꯤꯅꯣ ꯑꯦꯔꯣ ꯀꯥꯞꯄꯩꯅꯦ ꯀꯩꯅꯣ ꯏꯆꯝ ꯆꯝꯕ ꯒꯦꯝꯗꯨꯅꯤ
ꯑꯥ
ꯑꯇꯣꯞꯄꯗꯤ ꯍꯩꯇꯦ
ꯑꯩꯁꯨ ꯍꯩꯇꯦ
ꯃꯣꯏ ꯌꯥꯝ ꯍꯩꯕ ꯌꯥꯝ ꯂꯩꯌꯦ ꯃꯣꯕꯥꯏꯜꯂ‌ꯦꯖ‌ꯦꯟꯗ
ꯑꯥꯎ
ꯑꯩꯗꯤ ꯁꯨꯡꯍꯩ ꯍꯩꯇ꯭ꯔꯦ ꯒꯦꯝꯁꯤꯃ
ꯑꯩꯖꯨ ꯍꯩꯇꯔꯤ ꯁꯥꯁꯨ ꯁꯥꯟꯅꯅꯤꯡꯗꯦ ꯁꯤꯒꯨꯝꯕ
ꯎꯝ ꯃꯔꯛ ꯑꯃ ꯂꯨꯗꯣ ꯁꯥꯟꯅꯩꯌꯦ ꯑꯣꯟꯂꯥꯏꯟꯗ ꯇꯧꯔꯒ
ꯑꯥ ꯑꯥ ꯑꯗꯨ ꯁꯥꯟꯅꯔꯝꯃꯦ
ꯎꯝ ꯏꯃꯥꯟꯅꯕꯤ ꯍ‌ꯣꯏꯒ ꯒ꯭ꯔꯨꯞ ꯒ꯭ꯔꯨꯞ ꯇꯧꯕꯗꯣ ꯍ‌ꯣꯏ ꯃꯇꯝ ꯈꯪꯉꯛꯇ꯭ꯔꯀꯥꯟꯗ
ꯅ‌ꯦꯠ ꯌꯥꯗꯕ ꯃꯇꯝꯗꯣ ꯑꯗꯨꯀꯥꯟꯗꯒ ꯁꯥꯟꯅꯔꯝꯃꯦ
ꯅꯨꯡꯉꯥꯏꯕꯅꯦ ꯑꯗꯨꯝ
ꯅꯨꯡꯉꯥꯏꯌꯦ ꯑꯗꯨꯀꯥꯟ ꯑꯗꯨꯀꯥꯒꯤ ꯒꯦꯝ ꯑꯗꯨꯗ ꯁꯥꯟꯅꯥꯥꯎ ꯀꯥꯡ ꯆꯠꯂꯣꯏꯗ꯭ꯔꯣ
ꯀꯥꯡꯖ‌ꯦ ꯆꯠꯇꯣꯏ ꯃꯥꯟꯗ‌ꯦꯗ ꯆꯠꯇꯣꯏꯔꯣ ꯅꯪ
ꯑꯩ ꯆꯠꯇꯧ ꯃꯥꯟꯗꯦ ꯑꯩꯁꯨ
ꯆꯠꯗꯤ ꯆꯠꯅꯤꯡ ꯑꯗꯣ ꯑꯩꯁꯨ ꯆꯠꯇ꯭ꯔꯤ ꯑꯃꯨꯛ ꯍꯦꯛꯇ ꯀꯩꯅꯣ ꯇꯧꯋꯦꯕ ꯎꯝ ꯆꯠꯀꯦ ꯈꯜꯂꯒꯀꯣ
ꯑꯥ
ꯑꯗꯨꯝ ꯄ꯭ꯔꯣꯕ꯭ꯂꯦꯝ ꯑꯃ ꯑꯗꯨꯝ ꯂꯥꯛꯁꯟꯕꯗꯣ ꯑꯗꯨꯅ ꯐꯪꯗꯦ ꯆꯠꯇ꯭ꯔꯤꯌꯦ ꯑꯩꯁꯨ ꯀꯨꯏꯔꯛꯇ꯭ꯔꯦ ꯀꯥꯡ
ꯎꯝ ꯗꯦꯠ ꯀꯌꯥꯅ
ꯗꯦꯠ ꯀꯩꯅꯣꯗ ꯃꯥꯜꯂꯦ ꯁꯤꯛꯁꯇꯤꯟ ꯖꯨꯂꯥꯏ ꯁ꯭ꯋꯥꯏꯗ ꯃꯥꯜꯂꯦ
ꯑ ꯑ ꯁꯤꯛꯁꯇꯤꯟꯗꯥ ꯍꯥꯏꯕꯔ
ꯎꯝ
ꯑꯩꯁꯨ ꯉꯁꯥꯏ ꯏꯃꯥꯟꯅꯕꯤ ꯑꯃꯅꯗꯤ ꯍꯥꯏꯔꯛꯄꯅꯤ
ꯎꯝ ꯀꯥꯡ ꯆꯤꯡꯕꯒꯗꯣ ꯐꯣꯟꯗꯗꯤ ꯎꯏꯌꯦꯗꯅ
ꯍꯣꯏ
ꯑꯁꯦꯡꯕꯗꯒꯗꯤ ꯎꯗꯦ
ꯍꯟꯗꯛ ꯆꯠꯂꯨꯗꯅ
ꯍꯟꯗꯛꯁꯦ ꯌꯦꯡꯒꯦ
ꯅꯨꯡꯉꯥꯏꯅꯤ
ꯎꯝ
ꯑꯩꯁꯨ ꯏꯃꯥꯟꯅꯕꯤ ꯕꯥꯃꯣꯟ ꯂꯩꯌꯦꯕ
ꯑꯥ
ꯃꯥꯅ ꯀꯧꯕꯤꯒꯦꯅꯕꯨꯗꯤ ꯍꯥꯏꯌꯦꯕ
ꯍꯟꯗꯛꯇꯣ
ꯎꯝ
ꯑꯗꯨꯗꯤ ꯆꯠꯂꯣ ꯅꯨꯡꯉꯥꯏꯕꯅꯦ ꯑꯗꯨꯝ
ꯍꯣꯏ ꯆꯠꯄꯗꯤꯏ ꯑꯗꯣ ꯃꯥꯁꯨ ꯁꯌꯣꯔꯗꯤ ꯑꯣꯏꯗꯕ ꯃꯥ ꯑꯦꯛꯖꯥꯝ ꯊꯥꯕ ꯆꯠꯀꯅꯤꯌꯦ ꯁꯤꯂꯣꯡꯗ ꯑꯗꯨꯗꯣ ꯅꯨꯃꯤꯠꯇꯣ ꯐꯪꯖꯟꯅꯗ꯭ꯔꯗꯤ ꯆꯠꯇꯣꯏꯅꯦ
ꯑꯧ ꯐꯪꯖꯤꯟꯅꯔꯗꯤ ꯌꯥꯔꯔꯣꯏ ꯑꯃꯨꯛ
ꯎꯝ ꯃꯣꯏ ꯗꯦꯠꯇꯣ ꯊꯣꯔꯛꯇ꯭ꯔꯤ ꯍꯥꯏꯕ
ꯎꯝ
ꯑꯗꯨꯒ ꯑꯗꯨ ꯅꯦꯛꯁ ꯋꯤꯛꯇꯕꯨꯗꯤ ꯑꯣꯏꯗꯣꯏꯕ ꯑꯦꯛꯖꯥꯝꯗꯣ ꯍꯥꯏꯗꯤ ꯍꯥꯏꯔꯛꯇꯕꯗꯤ ꯍꯦꯛꯇꯣꯏ
ꯅꯛꯁꯜꯂꯀꯥꯟꯗ ꯍꯥꯏꯕ ꯑꯣꯏꯔꯝꯅꯤ
ꯎꯝ ꯍꯣꯏ
ꯑꯣꯟꯂꯥꯏꯟꯒꯤ ꯑꯦꯛꯖꯥꯝ ꯑꯣꯏꯕ꯭ꯔꯥ
ꯎꯝ ꯅꯠꯇꯦ ꯆꯠꯇꯣꯏꯅꯦ ꯃꯥ
ꯁꯦꯟꯇꯔ ꯁꯤꯂꯣꯡꯗ ꯇꯥꯕ ꯑꯣꯏꯗꯣꯏꯔꯣ
ꯃꯥꯁꯦ ꯀꯩꯅꯣ ꯊꯥꯖꯤꯟꯕꯅꯦꯕ ꯁꯤꯒꯤ
ꯎꯝ
ꯃꯥ ꯊꯥꯒꯟꯕꯗꯣ ꯑꯦꯟ ꯑꯥꯏ ꯇꯤ ꯁꯤꯂꯣꯡꯗꯣ ꯃꯧꯗ ꯊꯥꯖꯤꯟꯕ ꯑꯗꯨꯗꯤ ꯆꯠꯂꯒ ꯊꯥꯗ
ꯎꯝꯝ
ꯍ
ꯎꯝ ꯑꯗꯨ ꯑꯗꯨꯅ ꯐꯥꯔꯁ ꯇꯥꯏꯝ ꯑꯣꯏꯗꯣꯏꯅꯦ ꯆꯠꯂꯗꯤ ꯑꯩꯁꯨ
ꯑꯗꯨꯒꯤꯁꯨ ꯑꯦꯛꯁꯄꯤꯔꯤꯌꯦꯟꯁ ꯑꯣꯏꯅꯀꯣ ꯆꯠꯂꯗꯤ
ꯑꯥ ꯑꯥ ꯅꯨꯡꯒꯤ ꯅꯨꯡꯉꯥꯏꯅꯤ ꯂꯥꯁ ꯏꯌꯥꯔꯗꯨꯁꯨ ꯃꯥꯅꯗꯤ ꯀꯧꯕꯅꯦꯕ ꯑꯗꯨꯗꯤ ꯆꯠꯍꯧꯗ꯭ꯔꯦ ꯀꯩꯅꯣ ꯑꯩ ꯄ꯭ꯔꯣꯕ꯭ꯂꯦꯝ ꯑꯃ ꯂꯩꯔꯛꯇꯗꯅ ꯑꯃ ꯆꯠ ꯍꯥꯑꯣꯗꯔ꯭ꯦ ꯑꯗꯨꯒꯤꯗꯣ
ꯑꯩꯗꯤ ꯑꯩꯅ ꯆꯠꯅꯤꯡꯕ ꯑꯣꯏꯔꯕ ꯀꯩꯅꯣ ꯑꯃ ꯑꯗꯨꯝ ꯃꯔꯝ ꯂꯩꯔꯒ ꯑꯗꯨꯝ ꯆꯠꯄ ꯐꯪꯉꯔꯣꯏ ꯅꯨꯡꯉꯥꯏ ꯍꯣꯏ
ꯑꯗꯨꯒ ꯏꯃꯥꯟꯕꯤ ꯍꯣꯏꯒ ꯍꯥꯟꯅ ꯄ꯭ꯂꯥꯟ ꯁꯤꯜꯂꯝꯃꯒ ꯎꯄꯥꯏ ꯂꯩꯇꯕꯒꯤ ꯀꯦꯟꯁꯦꯜ ꯇꯧꯕꯗꯣ
ꯑꯗꯨꯁꯨ
ꯎꯉꯥꯏ ꯇꯔ ꯃꯣꯏꯅꯁꯨ ꯅꯨꯡꯉꯥꯏꯇꯝꯃꯦꯕ ꯑꯗꯨ ꯍꯥꯏꯗꯤ ꯄ꯭ꯂꯥꯟꯗꯨ ꯁꯤꯟꯖꯜꯂꯨꯔꯒ
ꯎꯝ ꯑꯗꯣ ꯈꯨꯗꯛꯇ ꯄ꯭ꯔꯣꯕ꯭ꯂꯦꯝ ꯂꯩꯔꯛꯄꯅꯤꯅ ꯎꯄꯥꯏꯗꯤ ꯂꯩꯇꯦꯗꯅ
ꯄꯗꯤ ꯂꯩꯇꯦ ꯑꯗꯨꯗ ꯑꯟꯗꯔꯁꯇꯦꯟ ꯇꯧꯅꯕꯗꯨꯅꯤ
ꯎꯝ ꯇꯧꯅꯗ꯭ꯔꯀꯥꯟꯗꯅꯦ ꯑꯃꯨꯛ ꯅꯨꯡꯉꯥꯏꯅꯗ꯭ꯔꯤꯁꯦ
ꯍꯧꯖꯤꯛꯄꯨꯗꯤ ꯒ꯭ꯌꯥꯟ ꯑꯗꯨꯝ ꯇꯥꯗꯤ ꯇꯥꯅꯔꯦꯗꯀꯣ ꯍꯥꯏꯗꯤ ꯃꯁꯥ ꯃꯁꯥ ꯏꯁꯥꯒꯤ ꯕꯤꯖꯤ ꯑꯣꯏꯅꯔꯕꯝꯅꯤꯅ
ꯃꯥꯅꯤ
ꯉꯥꯔꯡꯁꯨ ꯑꯩꯈꯣꯏꯗꯣ ꯀꯣꯏꯕ ꯆꯠꯂꯦꯕ ꯑꯗꯨꯗꯨꯁꯨ ꯀꯨꯏꯅꯒꯤ ꯄ꯭ꯂꯥꯟꯒꯤ ꯉꯔꯡ ꯈꯠꯇꯅꯦꯕ ꯃꯤ ꯁꯪꯅꯕꯒꯤ
ꯑꯥ ꯀꯔꯥꯏꯗ ꯆꯠꯀꯦ ꯇꯧꯔꯝꯕ
ꯎꯝ ꯀꯩꯅꯣꯗ ꯆꯠꯂꯦ ꯍꯤꯌꯥꯡꯊꯥꯡꯒꯤ ꯑꯃ ꯑꯦꯄꯜꯒ ꯑ ꯑꯥ ꯑꯗꯣ ꯒꯤꯗꯣ
ꯑꯥ ꯆꯠꯇ꯭ꯔꯤ ꯎꯕꯅꯤ ꯑꯗꯨꯝ ꯑꯗꯨꯕꯨ ꯅꯨꯡꯉꯥꯏꯕ꯭ꯔꯣ ꯃꯐꯝꯗꯣ
ꯎꯝ ꯅꯨꯡꯉꯥꯏꯕ ꯍꯥꯏꯁꯦ ꯍꯣꯏ ꯀꯩꯁꯨꯕꯨꯗꯤ ꯂꯩꯇꯦꯕ
ꯎꯝ
ꯑꯗꯨꯝ ꯄꯤꯛꯅꯤꯛꯀꯤ ꯇꯥꯏꯞꯇ ꯑꯆꯥꯄꯣꯠ ꯆꯥꯔꯒ ꯏꯪ ꯏꯪ ꯂꯥꯎꯔꯒꯀꯣ ꯑꯗꯨꯒꯤꯗꯤ ꯅꯨꯡꯉꯥꯏ
ꯑꯦꯄꯜꯕꯨ ꯄꯥꯜꯍꯧꯔꯕꯣ ꯃꯣꯏꯒꯤꯗꯣ ꯀꯩꯅꯣꯅꯦ ꯎꯝ ꯀꯦꯃꯦꯔꯥꯒꯨꯝꯕ ꯅꯝꯃꯀꯥꯟꯗ ꯐꯖꯕꯗꯣ ꯚꯤꯌꯨꯗꯣ ꯑꯗꯨꯒꯤꯅꯦ ꯑꯇꯩꯗꯤ ꯀꯩꯁꯨꯝꯇ
ꯀꯩꯁꯨ ꯂꯩꯕ ꯅꯠꯇꯦꯕ ꯑꯝ
ꯆꯠꯁꯤ ꯆꯠꯁꯅꯗꯤ ꯍꯧꯕꯅꯦ ꯑꯗꯨꯒꯤꯗꯣ ꯑꯗꯣ ꯑꯩꯅ ꯑꯗꯨꯝ ꯁꯪꯗꯕ ꯑꯩꯁꯦ
ꯎꯝ ꯑꯗꯨꯝ ꯅꯨꯡꯉꯥꯏꯕꯅꯦꯗ ꯏꯃꯥꯟꯕꯤ ꯍꯣꯏꯒ ꯑꯣꯏꯔꯗꯤꯀꯣ
ꯑꯥꯎ ꯊꯕꯛꯀ ꯑꯗꯨꯗꯣ ꯊꯕꯛꯀ ꯍꯜꯂꯛꯑꯀꯥꯟꯗ ꯊꯕꯛꯇꯣ ꯉꯟꯅꯜ ꯂꯣꯏ ꯇꯔꯗꯤ ꯑꯗꯨꯝ ꯀꯣꯏꯕ ꯆꯠꯂꯤꯗꯅ ꯒ꯭ꯔꯨꯞ ꯄꯨꯟꯒꯔ ꯗꯤ
ꯑꯥ
ꯑꯗꯨꯃꯥꯏꯅ ꯍꯧꯋꯦ ꯃꯌꯥꯝ ꯑꯗꯨꯃꯥꯏꯅ ꯆꯠꯁꯦ ꯑꯗꯣ ꯍꯟꯗꯛ ꯀꯔꯤ ꯑ ꯂꯣꯇꯁ ꯀ ꯌꯥꯝ ꯁꯥꯠ ꯄꯒꯤ ꯃꯌꯥꯝ ꯆꯠꯅꯕꯗꯣ ꯑꯗꯨꯗꯁꯨ ꯆꯠꯁꯤ ꯆꯠꯁꯦꯅ ꯍꯥꯏꯌꯦ ꯑꯗꯣ ꯑꯩꯗꯣ ꯐꯔꯛ ꯇꯥꯕꯅꯤꯅꯀꯣꯠ ꯑꯗꯨꯝ ꯆꯠꯇ꯭ꯔꯦꯗꯅ ꯀꯣꯏꯕ ꯆꯠꯄ ꯐꯪꯗꯤꯌꯦ ꯑꯩꯁꯨ ꯍꯟꯗꯛ ꯆꯠꯂꯦ ꯈꯔꯥ ꯆꯥꯠ ꯄꯅꯁꯨ ꯐꯩ
ꯑꯗꯨꯒ ꯀꯌꯥ ꯆꯠꯀꯟꯕ ꯃꯤꯁꯨ ꯑꯣꯏꯗꯕꯗꯣ
ꯃꯥꯟꯅꯔꯦ ꯑꯗꯨꯗꯤ
ꯍꯣꯏ ꯑꯃ ꯀꯥ ꯍꯦꯟꯅ ꯕꯤꯠꯀ ꯂꯩꯕꯗꯨꯣ ꯅ ꯑꯣꯏꯗꯦꯕ ꯏꯁꯥꯗꯣ
ꯆꯠꯅꯤꯡꯉꯦ ꯀꯥꯏꯅ ꯌꯥꯝ ꯍꯔꯥꯎꯕ ꯈꯣꯠꯄꯗꯣ ꯑꯣꯏꯗꯕ
ꯆꯞ ꯃꯥꯟꯅꯦ
ꯍꯝ
ꯏꯃꯥꯟꯅꯕꯤ ꯍꯣꯏꯒ ꯅꯨꯡꯉꯥꯏꯔꯒ ꯆꯠꯄꯗꯣ ꯑꯗꯨ ꯈꯛꯇꯪꯅꯦꯕ
ꯃꯥꯅꯦ
ꯑ ꯃꯤ ꯈꯔ ꯑꯅꯧꯕ ꯃꯐꯝ ꯑꯦꯛꯊꯣꯛꯑ ꯆꯠꯇ ꯌꯥꯒꯦꯅꯒ ꯂꯩꯕꯗꯣ
ꯍꯣꯌ ꯃꯤꯈꯔꯥ ꯂꯩ ꯑꯦ ꯑꯗꯨꯝ
ꯑꯗꯨ ꯑꯗꯨ ꯆꯠ
ꯑꯅꯧꯕ ꯃꯐꯝ ꯍꯦꯛ ꯊꯣꯛꯂꯛꯄꯒ
ꯎꯝ
ꯉꯁꯤꯁꯨꯅꯦ ꯆꯤꯡꯅꯨꯡ ꯀꯣꯛꯇꯣ
ꯑꯥꯎ ꯑꯗꯨꯁꯨ ꯐꯖꯔꯕ ꯃꯥꯜꯂꯦ
ꯎꯝ
ꯑꯩꯅ ꯑꯩꯈꯣꯏꯅ ꯆꯠꯄ ꯀꯥꯟꯗꯗꯤ ꯎ ꯆꯠꯄ ꯍꯥꯏꯁꯦ ꯀꯩꯅꯣꯒꯤ ꯇꯨꯌꯦꯜꯐ ꯀ ꯀꯥꯏꯔꯤꯀꯥꯟꯗ ꯄꯤꯛꯅꯤꯛ ꯆꯠꯄꯗꯣ
ꯑꯥ
ꯑꯗꯣ ꯆꯠꯄ ꯀꯥꯟꯗ ꯎ ꯀꯩꯁꯨꯝ ꯐꯖꯕ ꯚ꯭ꯌꯨꯒꯗꯣ ꯑꯣꯏꯗꯦꯕ ꯍꯧꯖꯤꯛꯇꯤ ꯌꯥꯝꯩ ꯀꯩꯅꯣ ꯁꯦꯝꯒꯠꯈ꯭ꯔꯕꯅꯤꯅ
ꯎꯝ ꯀꯩꯅꯣ ꯋꯥꯏꯠ ꯀꯩꯕ ꯑꯃꯗꯣ ꯌꯥꯝ ꯍꯧꯕ ꯃꯥꯜꯂꯦ
ꯑꯥ
ꯃꯃꯤꯡꯗꯤ ꯈꯪꯗꯦ ꯀꯦꯗꯔꯒꯤ ꯇꯥꯏꯞꯇ ꯇꯧꯕꯗꯣ
ꯑꯥ
ꯑꯗꯨꯁꯨ ꯑꯅꯤꯔꯛꯂ ꯁꯨꯔꯝꯃꯅꯤ ꯃꯥ ꯆꯠꯂꯤꯗꯣ
ꯆꯠꯈ꯭ꯔꯗꯤ ꯑꯗꯨꯝ ꯆꯠꯅꯤꯡꯕ
ꯎꯝ
ꯆꯠꯇ꯭ꯔꯒ ꯁꯨꯡꯆꯠ ꯆꯠꯅꯤꯡꯗꯕ
ꯎꯝ
ꯑꯗꯣ ꯂꯣꯛꯇꯥꯛꯄꯨꯗꯤ ꯆꯠꯅꯤꯡꯉꯤ ꯍꯥꯏꯗꯤ
ꯑꯩ ꯆꯠꯄ ꯄꯥꯝꯃꯤ ꯑꯗꯨꯕꯨ ꯏꯁꯤꯡꯗ ꯑꯩ ꯀꯤꯕꯤ ꯑꯗꯨꯒꯤ ꯃꯅꯤꯄꯨꯔꯗꯗꯤ ꯀꯣꯏꯐꯝꯗꯤ ꯌꯥꯝ ꯂꯩꯗꯀꯣ
ꯎꯝ ꯑꯗꯨꯏꯅꯦ ꯋꯥꯠꯇꯤ ꯋꯥꯠꯇꯦꯕ ꯑꯗꯨꯝ ꯃꯐꯝ ꯊꯣꯔꯛꯇ꯭ꯔꯣ
ꯊꯣꯛꯂꯛꯑꯦ
ꯆꯠꯄꯨꯗꯤ ꯆꯠꯅꯤꯡꯉꯦ ꯃꯔꯛ ꯃꯔꯛꯇꯕꯨꯗꯤ
ꯆꯠꯁꯦ ꯃꯇꯥꯡ ꯆꯥꯕꯗ
ꯃ ꯇ ꯆꯥꯕꯗ ꯆꯦꯁꯤ ꯎꯝ ꯎꯝ ꯎꯝ ꯑꯗꯨꯒ ꯀꯔꯤꯅꯣ ꯅꯪ ꯆꯤꯡꯗꯗꯤ ꯆꯠꯍꯧꯗ꯭ꯔꯕꯣ ꯍꯟꯗꯛ ꯌꯥꯝ ꯆꯠꯅꯩꯗꯣ
ꯆꯠꯍꯧꯗ꯭ꯔꯦ
ꯆꯞ ꯃꯅꯩ ꯗꯨꯗꯨ
ꯑꯩ ꯆꯂ ꯍꯥꯎꯗ
ꯑꯗꯣꯆꯠ ꯄꯥꯁꯦ ꯃꯥꯅꯦ ꯆꯠꯄꯁꯦ ꯏꯇꯣꯝꯗ ꯆ ꯆꯠꯄꯗꯤ ꯑꯃꯨꯛꯁꯨ ꯌꯥꯗꯦ ꯅꯨꯡꯉꯥꯏꯇꯦꯗꯅ ꯁꯨꯝ ꯆꯠꯃꯤꯟꯅ ꯅꯤꯡꯉꯥꯏ ꯑꯃꯒ ꯂꯩꯈ꯭ꯔꯀꯥꯟꯗ ꯏꯃꯥꯟꯅꯕꯤ ꯑꯣꯏꯔꯁꯨ ꯑꯗ ꯅꯨꯡꯉꯥꯏꯕ ꯑꯗꯒꯤ ꯑꯃꯨꯛ ꯑꯃꯅ ꯑꯃ ꯑꯃꯨꯛ ꯕꯤꯖꯤ ꯑꯣꯏꯅꯕꯅꯤꯅ ꯑꯃꯨꯛꯁꯨ ꯑꯗꯨꯁꯨ ꯑꯃꯨꯛ ꯌꯥꯗꯕ
ꯃꯅꯤ
ꯑꯗꯨꯗꯨꯅꯤꯅꯦ ꯐꯪꯗ꯭ꯔꯤꯁꯦ
ꯑꯩꯅ ꯍꯧꯖꯤꯛ ꯏꯃꯥꯟꯕꯤ ꯑꯃ ꯍꯥꯏꯕꯗꯣ ꯃꯥꯗꯤ ꯑꯗꯨꯝ ꯆꯠꯂꯦ ꯍꯥꯏꯗꯅ ꯃꯥꯗꯤ ꯆꯤꯡꯁꯨ ꯌꯥꯝ ꯀꯥꯏꯑꯕ
ꯑꯥ
ꯑꯗꯣ ꯍꯧꯔꯝꯃꯦꯕꯀꯣ ꯑ ꯑꯩꯗꯤ ꯕꯤꯖꯤ ꯑꯣꯏꯕꯅꯤꯅ ꯑꯗꯨꯝ ꯄ꯭ꯂꯥꯟꯁꯦ ꯑꯗꯨꯝ ꯃꯌꯥꯝ ꯌꯥꯈꯤꯗ꯭ꯔꯕꯒꯤ ꯃꯥ ꯍꯧꯔꯛꯇ꯭ꯔꯦꯕ ꯍꯧꯖꯤꯛꯇꯤ
ꯍꯣꯏ ꯍꯥꯏꯗꯤ ꯑꯃꯨꯛ ꯍꯧꯔꯀꯥꯟꯗ ꯃꯥ ꯕꯤꯖꯤ ꯑꯣꯏꯔꯝꯒꯅꯤ ꯈꯟꯕꯒꯤ
ꯍꯥꯎꯁꯨ ꯍꯥꯎꯔꯛꯇ꯭ꯔꯦ ꯏꯕꯨꯕ꯭ꯂꯥꯝꯁꯦ ꯇꯧꯗꯦ ꯃꯣꯏꯕꯨ
ꯎꯝ ꯇꯍꯧꯕꯅꯦ ꯑꯃꯨꯛ ꯋꯥꯟꯁ ꯑꯃꯨꯛꯇ ꯑꯩꯈꯣꯏꯅ ꯅꯣ ꯁꯨꯃꯥꯏꯅꯒ ꯄꯤꯈ꯭ꯔꯗꯤ ꯑꯩꯣ ꯂꯥꯛꯁꯦ ꯃꯣꯏ ꯁꯨꯡ ꯍꯥꯏ ꯍꯥꯏꯔꯛꯑꯔꯣꯏ
ꯎꯝ ꯑꯣ ꯆꯠꯅꯤꯡꯕ ꯃꯇꯝꯗꯨꯒꯗꯤ ꯌꯥꯎꯔꯛꯑꯦ ꯃꯣꯏ
ꯎꯝ ꯍꯣꯏ ꯐꯣꯇꯣꯒ ꯃꯣꯏ ꯊꯥꯒꯠꯂꯛꯄ ꯀꯥꯟꯗꯒ
ꯍꯣꯏ
ꯑꯗꯨꯝ ꯌꯥꯎꯅꯤꯡꯕꯗꯣ
ꯎ ꯅꯪꯁꯨ ꯆꯠꯂꯣ ꯍꯟꯗꯛ